ꯅꯪ ꯊꯣꯛꯣꯑꯕꯕ
ꯍꯣꯏꯌꯦ
ꯀꯩꯩꯅ ꯆꯔꯥꯒꯦ
ꯁꯤꯁꯤꯡ ꯉꯔꯥꯡ ꯃꯗꯥꯝꯅ ꯉꯥꯍꯩꯒ
ꯎ ꯄꯨꯝꯗ꯭ꯔꯥꯁꯦ
ꯑꯩꯅ ꯏꯁꯤꯡꯗ ꯏꯁꯤꯡꯗ ꯀꯩꯅꯣ ꯇꯧꯋ ꯊꯝꯃ ꯃꯩ ꯀꯥꯗꯤ ꯏꯪꯕꯅꯤ ꯀꯥꯏ ꯃꯩ ꯂꯥꯛꯇꯦ ꯏꯁꯤꯡ ꯇꯗꯦ ꯃꯩ ꯃꯩ ꯂ ꯃꯤꯔꯥꯕꯥꯥꯏ ꯃꯅ
ꯃꯔꯕꯥꯏꯗꯤ ꯂꯩꯇ꯭ꯔꯕꯣ
ꯃꯤꯔꯥꯕꯥꯏꯅ ꯇꯦꯟꯗ ꯂꯩꯕ ꯃꯥꯅ ꯀ꯭ꯂꯥꯁ ꯆꯥꯎꯕ ꯆꯠꯈ꯭ꯔꯕ ꯃꯅꯥꯎꯄꯤꯅ ꯈꯔ ꯋꯥꯅ ꯆꯠꯇꯧꯕ ꯍꯥꯏꯔꯛꯄꯅꯤꯗ ꯃꯅꯥꯎꯄꯤꯗ ꯑꯣꯏꯅ ꯆꯠꯂꯒꯦ
ꯃꯣꯏꯅ ꯔꯨꯝꯗ ꯑꯗꯨꯝ ꯑꯦꯇꯦꯁ ꯑꯣꯏꯔꯣ
ꯑꯗꯨꯝ ꯌꯥꯅꯕ꯭ꯔꯥ ꯍꯥꯏꯁꯦ ꯆꯠꯄ
ꯌꯥꯅꯩ
ꯈꯣꯡꯅꯥ ꯊꯣꯛꯂꯛ ꯏꯅꯦꯕ
ꯑ ꯅꯄꯤ ꯀꯛꯄꯒꯤ ꯑꯦꯝ ꯌꯨ ꯃꯅꯨꯡ ꯅꯥꯄꯤ ꯉꯥꯛꯇꯪ ꯉꯥꯏ ꯃꯥꯏ ꯃꯤꯠꯀ ꯏꯁꯤꯡ ꯏꯁꯤꯡꯁꯨ ꯄꯨꯕ ꯂꯥꯛꯑꯦ ꯆꯥꯛ ꯊꯣꯡꯅꯕ ꯏꯁꯤꯡ ꯑꯝꯇ ꯂꯩꯇꯦꯅ
ꯊꯣꯡꯉ ꯆꯥꯖꯕꯔ
ꯍꯥꯥ
ꯃꯥꯖꯨ ꯊꯣꯡ
ꯃꯥ ꯃ ꯊ ꯆ ꯊ ꯍꯗ
ꯑꯣꯔꯅꯣ
ꯍꯥꯥ
ꯆꯥꯡ ꯄꯤꯅꯗ꯭ꯔꯕꯣ
ꯑ ꯑꯍꯥꯎꯕ ꯆꯥꯃꯤꯟꯅꯔꯀꯥꯟꯗ ꯄꯅꯦ
ꯀꯗꯥ ꯍꯥꯏ ꯀꯗꯥ ꯍꯥꯏꯁꯤ ꯀ ꯀꯔꯕꯥꯥꯏꯂ ꯍꯥꯏ
ꯃꯊ ꯇꯃꯅ ꯑꯅꯃ ꯀꯥꯗ ꯃꯥꯃꯠꯇ
ꯂꯕꯥꯅꯤ ꯈꯇꯒ ꯎ ꯊꯣꯡꯉ ꯆꯗ
ꯎꯝ ꯂꯩꯕꯤ ꯌꯥꯒ ꯍꯝ
ꯑꯣ ꯌꯥ ꯑꯗꯨ
ꯅꯨꯕꯤꯌꯥꯅ ꯄꯂꯗꯒ ꯂꯩꯦ
ꯆꯥꯛ ꯊꯣꯡꯒ ꯍꯥꯎ
ꯍꯥꯥ
ꯊꯣꯡ ꯐꯥꯕ꯭ꯔꯕ
ꯍ ꯃ ꯏꯅꯤ ꯍꯥꯏꯗ ꯐꯥꯏꯗ ꯑꯅꯃ ꯏ ꯃꯩ ꯃꯨꯠꯄꯈꯩꯗꯤ ꯑꯗꯨꯝ ꯑꯗꯨꯝ ꯄꯤꯔꯝꯃꯦꯕ ꯅꯪ ꯊꯨꯡꯉꯝꯃꯔꯣꯏ ꯀꯥꯟ
ꯄꯨ ꯋꯥꯟꯅꯠꯇ꯭ꯔꯒ ꯑꯗꯨ ꯂꯥꯛ꯭ꯔꯣ
ꯅ ꯑꯉꯛꯄꯅꯤꯅ ꯀꯌꯥꯝꯨꯩꯗꯤ ꯉꯥꯛꯇꯅꯤꯗ ꯑꯌꯨꯛ ꯉꯟꯇꯥ ꯂꯥꯛꯑꯦ ꯆꯥ ꯑ ꯊꯣꯡ ꯑꯃ ꯌꯨꯝ ꯆꯠꯈ꯭ꯔꯦ ꯑ ꯑꯍꯨꯝꯗ ꯑꯃꯨꯛ ꯂꯥꯛꯑꯅꯤ ꯑꯗꯨ ꯑꯃꯨꯛ ꯊꯣꯡꯉꯅꯤ ꯌꯥꯝ ꯊꯤ ꯅꯨꯡꯉꯥꯏꯕ ꯁꯗ
ꯑꯁ ꯑꯗꯨꯒꯨꯝꯕ ꯑꯝꯇ ꯇꯧꯅꯤꯡꯅꯦ ꯍꯧꯖꯤꯛ
ꯄꯨꯡ ꯇꯔꯨꯛꯇ ꯂꯥꯛꯑꯦ ꯑꯗꯨꯒ ꯄꯨꯡ ꯅꯤꯄꯥꯟꯗ ꯆꯥꯛꯄꯤꯔꯅꯤ ꯃꯥꯄꯜꯗ ꯍꯟꯈ꯭ꯔꯅꯤ ꯑꯗꯨꯒ ꯍꯣꯔꯦꯟ ꯄꯨꯡ ꯑꯍꯨꯝꯗ ꯂꯥꯛꯑꯅꯤ ꯃꯉꯥꯗ ꯆꯥꯛꯄꯤꯔꯅꯤ ꯑꯗꯨꯒ ꯃꯉꯥ ꯃꯈꯥꯏ ꯇꯔꯨꯛ ꯇꯥꯗꯦꯅ ꯍꯟꯅꯈ ꯑꯗꯨꯗ ꯂꯤꯁꯤꯡ ꯇꯔꯥꯅꯤꯄꯜꯅꯤ ꯆꯥꯏꯗꯣ
ꯑꯗꯨ ꯅꯣꯏꯒꯤꯅ ꯑꯗꯨꯒꯤ ꯋꯥꯟ ꯗꯦ ꯑꯣꯏꯅ ꯑꯗꯨꯝ ꯀꯩꯅꯣ ꯂꯩꯗꯅ ꯑꯗꯨꯝ ꯁꯨꯃꯥꯏꯅ ꯑꯇꯩ ꯊꯝꯗꯕ ꯑꯗꯨꯝ ꯄꯨꯂꯤꯁ ꯅꯨꯄꯤꯒꯨꯝꯕ ꯑꯗꯨꯝ ꯊꯝꯃ
ꯊꯝꯃꯦ ꯊꯃꯦ ꯑꯥ ꯑ ꯀꯦ ꯇꯤꯀꯔꯗꯣ ꯑꯩꯈꯣꯏ ꯁꯦꯟꯅꯅꯕ ꯂꯩꯕꯗꯣ ꯍꯣꯔꯦꯟ ꯑꯦꯦꯟ ꯄꯨꯡ ꯑꯃꯗꯏ ꯂꯥꯛꯑꯅꯤ ꯑꯗꯨꯒ ꯄꯨꯡ ꯃꯉꯥꯗ ꯍꯟꯈ꯭ꯔꯅꯤ ꯍꯣꯏ
ꯑꯗꯨ ꯃꯣꯏꯅ ꯀꯌꯥ ꯑꯣꯏꯕ
ꯇ꯭ꯋꯦꯟꯇꯤ ꯇꯨ ꯁꯦꯂꯔꯤ ꯑꯣꯏ
ꯑꯁ ꯑꯗꯨꯃꯥꯏꯅ ꯑꯩꯈꯣꯏꯅ ꯈ ꯄꯥꯎꯣꯏꯕ ꯌꯥꯔꯑꯣ ꯑꯣꯏ
ꯌꯥꯔꯣ ꯌꯥꯔꯣ ꯑꯥ ꯃꯤ ꯄꯁꯥꯒ ꯄꯤꯅꯔꯤꯅꯦꯕ ꯑꯣꯏꯖꯒꯦꯅ ꯍꯥꯏ ꯇꯔꯅ ꯑꯣꯏꯅꯕ ꯅꯠꯇꯦ
ꯑꯥ
ꯄꯩꯁꯥꯒ ꯄꯤꯕꯅꯦꯕ ꯀꯦꯇꯀ ꯑꯣꯏꯕꯒꯤ ꯍꯣꯏ ꯑꯦꯃꯤ ꯌꯒꯤꯁꯒꯔꯇ ꯑꯣꯏꯏꯖꯏ ꯁꯦ ꯁꯦꯀꯇꯤꯗ ꯂꯤꯁꯤꯡ ꯀꯨꯟꯅꯤꯊꯣꯏꯅꯦꯕ ꯑꯗꯨꯝ ꯃꯣꯏꯗ ꯂꯦꯛꯄ ꯆꯥꯕ ꯇꯧꯁꯤꯅꯦꯕ ꯑꯩꯅꯣ ꯁꯦꯀ꯭ꯌꯨꯔꯤꯇꯤ ꯑꯣꯏꯖꯒꯦꯗꯅꯄꯥꯅ ꯁꯦꯀ꯭ꯌꯨꯔꯤꯇꯤ ꯀꯧꯗꯧꯔꯦꯒ ꯍꯥꯏꯔꯕ ꯂꯨꯄꯥ ꯂꯥꯛ ꯃꯉꯥ ꯃꯉꯥꯅꯤ ꯄꯤꯅꯔꯤꯁꯤ ꯑꯗꯨꯁꯨ ꯔꯤꯒꯨꯂꯔ ꯅꯠꯇꯕ ꯀꯣꯟꯇ꯭ꯔꯦꯛꯇ
ꯑꯩꯈꯣꯏꯒꯤꯁꯨ ꯐꯤꯐꯇꯤꯟ ꯀꯦꯒ ꯑꯣꯔꯗꯤ ꯐꯔꯗꯝ
ꯍꯥ
ꯐꯤꯐꯇꯤꯟ ꯀꯦꯒꯨꯝꯕꯒ ꯐꯪꯉꯗꯤ ꯅꯨꯡꯉꯥꯏꯔꫭꯏ
ꯅꯪ ꯇꯣꯂꯣꯞ ꯍꯦꯟꯒꯠꯕꯤꯔꯣꯏ ꯍꯥꯏꯕ꯭ꯔꫭ
ꯈꯪꯗꯦ
ꯅꯆꯤꯟꯗꫭ ꯈꯥ ꯌꯥꯎꯑꯣ
ꯍꯥꯏꯕ ꯀꯃꯥꯏꯅ ꯇꯩꯏꯅꫭ ꯃꯣꯏꯒꯤ ꯙꯔꯃꯅꯤꯗ ꯖꯦꯁꯤ
ꯗ꯭ꯔꯃ ꯌꯦꯡ ꯌꯥꯔꯔꯣꯏꯁꯤꯗꯗꯤ ꯍꯨꯃꯦꯟ ꯁꯦꯂꯔꯤꯁꯦ ꯇꯔꯥꯗ ꯑꫭꯏꯁꯨ ꯁꯥꯕꯤꯌꯣ ꯈꯔ ꯍꯦꯟꯒꯠꯄꯤꯌꯣ ꯑ ꯎꯝ ꯅꯝꯗꯤ ꯒꯟꯖꯥ ꯂꯩꯔꯤꯕꫭ
ꯑꯩ ꯀꯃꯥꯏ ꯍꯧꯇꫭꯛꯎ ꯗꫭꯏꯅꫭ ꯇꯜꯂꯤ
ꯈꯪꯖꯤꯟꯅꯗꯕ ꯑꯝꯖꯨ ꯌꯥꯎꯔꯤꯌꯦ ꯀꯣꯛ ꯌꯥꯔꯅꯤ
ꯃꯥꯅꯤ ꯇꫭꯛ ꯑꯖꯤꯔꯥꯅ ꯈꯪꯗꯦ
ꯏ ꯇꫭꯛꯑ ꯅꯪ ꯌꯨꯝꯗ ꯀꯩꯗꯧꯗꫭꯏꯕ ꯍꯥ
ꯈꯪꯗꯦ
ꯅꯪ ꯊꯣꯛꯣꯛꯑꯦꯅ ꯈꯜꯂꯣ ꯌꯨꯝꯗ ꯀꯩꯗꯧꯗꯣꯏꯅꫭ ꯁꯤꯅꯤ ꯅꯪ ꯅꯨꯄꯥ ꯑꯝꯇꯁꯨ ꯁꯨ ꯊꫭꯛꯉꯝꯃꯣꯏ ꯅꯪ ꯐꯤ ꯁꯥꯗꯅ ꯑꯗꯨꯃꯥꯏꯅ ꯂꯤꯁꯤꯡ ꯅꯤꯄꯥꯥꯟ ꯇꯥꯟꯕꯁꯨ ꯀꯩꯁꯨ ꯉꯝꯃꯣꯏ ꯍꯦꯟꯀꯠ ꯑꯩ ꯄꯩꯁꯥꯗꫭ ꯍꯦꯟꯀꯠꯄꯤꯌꯣ ꯈꫭꯠꯄꯤꯌꫭ ꯍꯥꯏꯑꫭ ꯐꯖꯅ
ꯑꯗꯨꯅꯦ ꯑꯩꯈꯣꯏꯅ
ꯑꯥ
ꯍꯣꯏꯕꯥ ꯑꯗꯨꯅꯦꯕ
ꯍꯦꯟꯀꯠ ꯄꯤꯌꫭ ꯐꯖꯅ ꯍꯥꯏꯌꫭꯕ
ꯀꯌꯥꯁꯨꯃ
ꯀꯩ ꯍꯥꯏꯅꫭ ꯐꯖꯅ ꯁꯥꯔꯣꯑꯣ ꯇꯟꯅ ꯁꯥꯔꯛꯀꯅꯨ ꯋꯥꯗꯨ ꯐꯖꯔ ꯐꯖ ꯁꯥꯔꯛꯑꫭꯕ
ꯈꯪꯗꯦ ꯑꯩ ꯀꯃꯥꯏ ꯇꯧꯗꫭꯏꯅꫭ
ꯃꯤꯅꯤꯠ ꯇꯔꯦꯠ ꯐꯥꯔꯦ
ꯀꯔꯤ
ꯃꯤꯅꯤꯠ ꯇꯔꯦꯠ‌ ꯐꯥꯔꯦꯕ
ꯎꯝ ꯅꯪꯗꯤ ꯀꯔꯥꯏ ꯌꯧꯔꯒꯦ ꯑꯗꯨꯗꯤ
ꯅ ꯊ꯭ꯔꯥꯐꯤꯛ ꯑꯥꯏꯂꯦꯟ ꯌꯧꯗꯣꯔꯤꯗꯣ ꯑꯦꯁ ꯕꯤ ꯑꯥꯏ ꯂꯩꯕꯩ ꯑꯗꯥꯏꯗꫭ ꯌꯧꯔꯛꯀꯗꯧ
ꯄꯨꯡ ꯀꯌꯥ ꯕꯨꯛ ꯒꯦꯠ ꯍꯥꯡꯒꯦ ꯅꫭꯏꯒꯤꯗꫭ
ꯑꯗꯨꯝ ꯍꯥꯏꯅꯔꯗꯤ ꯍꯥꯏꯗ ꯊꯦꯡꯅ ꯊꯕꯛ ꯆꯠꯄ ꯈꫭꯠꯄꯒ ꯌꯥꯎꯋꯦꯕꯀꫭ
ꯒꯤꯅꯦ ꯑ ꯀꯔꯤ ꯆꯤꯆꯦ ꯑꯁꯣꯝ ꯅꯥꯀꯟꯗ ꯅꯣꯏꯒꯤ ꯒꯦꯠ ꯅꯝꯕꯔ ꯑꯁꯣꯝ ꯀꯩꯅꯣ ꯔꯣꯝꯗꯒꯤꯒ ꯂꯥꯛꯄꯗ ꯊꯣꯡ ꯅꯣꯏꯒꯤꯗꯨꯗ ꯑꯃ ꯍꯥꯡꯕꯗꯣ ꯍꯥꯡꯗ꯭ꯔꯕꯣ
ꯀꯝꯕ
ꯒꯦꯠ ꯑꯃ ꯄꯥꯟꯕꯗꯣ
ꯑꯗꯨꯗꯤ ꯄꯨꯡ ꯑꯅꯤꯗꯩꯅ ꯃꯉꯥ ꯕꯥꯎꯔ ꯀꯅꫭꯝ ꯍꯥꯡ
ꯑꯥ ꯑꯗꯨꯗꯒꯤ ꯅꯣꯏꯒꯤ ꯅꯣꯏꯒꯤ ꯑꯃꯛ ꯅꯣꯏꯒꯤ ꯃꯅꯥꯛ ꯌꯧꯗ꯭ꯔꯤꯉꯩꯗ ꯑꯁꯣꯝꯗ ꯍꯥꯏꯈꯤꯕ ꯀꯌꯥꯝ ꯀꯩꯔꯣꯝ ꯂꯪꯊꯕꯥꯜꯂꯣꯝꯒꯤꯗ ꯁꯣꯝꯇ ꯆꯠꯈꯤꯕꯗꯨꯁꯨ ꯍꯥꯡꯕ꯭ꯔꯣ
ꯍꯗꯦ ꯍꯉꯃꯦ ꯑ ꯅꯥꯟꯗ ꯃꯥꯅꯝꯂ ꯌꯦꯅ ꯍꯥ ꯍꯒꯗ ꯑꯗꯨꯗ
ꯑꯣ ꯑꯗꯨ ꯍꯥꯡꯉꯗꯤ ꯎꯠꯄ ꯐꯠꯄ ꯀꯩꯅꯣ ꯇꯧꯕꯅꯦ
ꯌꯥꯕꯅꯦ ꯑ ꯍꯣꯏ ꯍꯥꯡꯉꯝꯃꯦ ꯍꯥꯏꯗꯤ ꯍꯥꯏꯅ ꯍꯪ ꯍꯪꯁꯤ ꯅꯪ ꯀꯩꯅꯣ ꯌꯥꯝꯅ ꯂꯥꯛꯄꯗꯒꯤꯩ ꯍꯗꯕꯅ ꯍꯥꯏ
ꯅꯪ ꯀꯅꯥ ꯀꯅꯥ ꯆꯠꯇꯣꯏꯅꯣ ꯀꯩꯅꯣ ꯅꯊꯟꯗ꯭ꯔꯣ
ꯑꯩ ꯆ ꯅꯅꯦꯖꯤ ꯄꯗꯦ ꯃꯌꯥꯝ ꯇꯃꯅꯤ
ꯆꯦꯁ ꯍꯥꯏ ꯇꯕꯣ ꯕꯦ
ꯗꯤ ꯂꯣꯏꯈꯔꯦ ꯏꯕ ꯃꯥꯒꯤꯅ ꯍꯥꯟꯅ ꯏꯔ ꯂꯩꯈꯤꯕ꯭ꯔ ꯑꯣꯏꯕ
ꯑꯣ ꯃꯥꯗꯤ ꯀꯩꯅꯣ ꯇꯧꯕ꯭ꯔꯣ ꯁꯤꯁꯦ
ꯎꯝ
ꯌꯦ ꯂ ꯌꯔꯇꯌꯥꯕ
ꯍꯣꯏꯗ ꯃꯥꯒꯤꯗꯤ ꯄꯦꯄꯔ ꯐꯣꯡꯅꯕꯁꯨ ꯄꯩꯁꯥꯁꯨ ꯄꯦꯄꯔꯁꯨ ꯂꯣꯏ ꯄꯤꯔꯝꯃꯕꯅꯦꯕ ꯑꯩ ꯈꯛꯇꯅꯦꯕ ꯋꯥꯠꯂꯤꯁꯦ ꯑꯩꯁꯤ ꯄꯤꯊꯣꯛꯑꯝꯃꯒꯦ ꯁꯤ ꯄꯦꯄꯔꯗꯣ ꯆꯤꯡꯊꯣꯛꯑꯒ ꯁꯤꯗꯒꯤ ꯁꯥ ꯑꯗꯨ ꯃ ꯃꯦꯝꯗꯣ ꯑꯩꯗꯣ ꯆ ꯑꯗꯨꯒ ꯍꯥꯏꯖꯤꯜꯂꯒ ꯂꯩꯕꯗꯣ ꯍꯦꯜꯊ ꯁꯦꯟꯇꯔꯒꯤ ꯃꯃꯥꯡꯗ ꯍꯥꯏꯖꯤꯟꯕ ꯑꯃ ꯂꯩꯕ ꯑꯗꯨꯗ ꯎ ꯀꯔꯤ ꯀꯅꯤ ꯆꯦ ꯌꯥꯅ
ꯀꯔꯤꯌꯦ
ꯃꯤꯅ ꯋꯥꯔꯤ ꯀꯥꯟ ꯁꯥꯥꯟꯅꯩ ꯍꯥꯏ ꯑꯦꯛꯖꯥꯝ ꯭ꯂꯣꯛ ꯀꯥꯏ ꯂꯩꯒꯦ ꯍꯥꯏꯟꯒꯠꯂꯛꯑꯦ ꯍꯥꯏ
ꯎ ꯀꯗꯥ ꯍꯧꯔꯒꯦ
ꯇꯥꯐꯤ ꯌꯥꯗꯟ ꯌꯧꯔꯦ ꯥꯛ ꯉꯍꯁꯦ ꯔꯣꯛ ꯇꯧ ꯌꯥꯝ ꯇꯥꯡꯉꯦ ꯇꯥꯡꯕ ꯑꯗꯨꯝ ꯃꯉꯣꯟ ꯑꯗꯨꯝ ꯇꯧꯔꯒꯦ ꯂꯝꯕꯤ ꯊꯣꯛꯄꯅꯤꯅ ꯀꯅꯥꯃꯅ ꯑꯝꯇ ꯂꯧꯁꯜꯂꯦ ꯑꯣꯖꯥ ꯏꯁꯥꯥꯁꯦ
ꯑꯩꯈꯣꯏꯅ ꯑꯦ ꯐꯣꯔ ꯁꯥꯏꯖ ꯄꯦꯄꯔ ꯂꯩꯔꯁꯨ ꯌꯥꯗ꯭ꯔꯣ
ꯑꯗꯦ ꯍꯦ ꯃꯅꯤꯦ ꯇꯒꯦ ꯖꯦꯔꯣꯁꯅ ꯁꯤꯗ ꯂꯤꯁꯤꯡ ꯇꯔꯥꯃꯨꯛ ꯄꯤ ꯑꯉ ꯋꯥ
ꯑꯣ
ꯑꯗꯨ ꯂꯩꯖꯔꯗꯤ ꯑꯦꯛꯚꯔꯁꯥꯏꯁ ꯄꯦꯄꯔꯗ ꯈꯔ ꯂꯩꯖꯔꯒꯖ ꯌꯥꯝ ꯇꯧ ꯌꯥ ꯄꯩꯁꯥꯁꯦ ꯄꯥꯏꯔꯗꯤ ꯑꯗꯨꯃ ꯂꯩꯁꯜꯂꯒ ꯊꯝꯕ ꯌꯥꯏ ꯅꯥꯟꯅ ꯏꯕꯒ ꯍꯣꯏꯒꯇꯤ ꯄꯤ ꯑꯩꯩꯆ ꯗꯤ ꯑꯩꯈꯣꯏꯒꯤꯗꯤ ꯃꯆꯦꯠ ꯃꯆꯦꯠ ꯃꯆꯦꯠ ꯃꯆꯤꯤꯟ ꯇꯧꯋꯦꯕ ꯑꯕ ꯍꯥꯟ ꯑꯗꯨ ꯏꯅꯤ ꯑꯗꯨꯗꯩ ꯆꯦꯛ ꯇꯧꯕꯦ ꯑꯃꯨꯛ ꯆꯤꯡꯊꯣꯛꯀꯅꯤ ꯁꯤ ꯁꯣꯏꯔꯦ ꯂꯥꯜꯂꯦ ꯑꯃꯨꯛ ꯆꯤꯡꯊꯣꯔꯛꯎ ꯑꯃꯨꯛ ꯍꯥꯏꯔꯛꯀꯅꯤ ꯑꯃꯨꯛ ꯆꯤꯡꯊꯣꯛꯀꯅꯤ ꯑꯃꯨꯛ ꯇꯧꯒꯅꯤ ꯑꯗꯨꯗꯩꯗꯤ ꯀꯩꯅꯣꯝ ꯄꯤꯈꯠꯂꯦꯗꯅ ꯆꯞ ꯆ ꯃꯥꯟꯅꯕꯗ ꯀꯣꯄꯤ ꯃꯉꯥ ꯇꯧꯔꯛꯎ ꯀꯣꯄꯤ ꯇꯔꯨꯛ ꯇꯧꯔꯛꯎ ꯑꯗꯨꯃꯥꯏꯅ ꯇꯧꯕ ꯅꯦ ꯃꯈꯣꯏꯒꯤꯗꯤ ꯍꯝꯕ ꯄꯩꯁꯥꯁꯦ ꯌꯥꯝ ꯆꯠꯂꯦꯕ ꯑꯗꯨꯅ ꯃꯆꯦꯠ ꯃꯆꯦꯠ ꯃꯆꯦꯠ ꯇꯧꯕꯗ ꯂꯤꯁꯤꯡ ꯇꯔꯥꯃꯨꯛ ꯍꯦꯜꯂꯝꯃꯅꯤ ꯅꯍꯥꯟꯅ ꯑꯈꯣꯏꯅ ꯄꯩꯁꯥ ꯄꯥꯁꯤꯜꯂꯨꯗꯕꯩ ꯋꯥꯅꯦꯕ ꯈꯪꯉꯕ ꯑꯃ ꯅꯝꯕꯗ ꯂꯨꯄꯥ ꯆꯅꯤꯄꯥꯟ ꯄꯤꯔꯛꯎ ꯂꯤꯁꯤꯡ ꯄꯤꯔꯛꯎ ꯇꯧꯑꯣ ꯄꯤꯔꯤ ꯃꯌꯥꯝꯖꯦ ꯏ ꯄꯁꯤꯟꯅꯔꯒꯗꯤ ꯆꯠꯂꯝꯗꯣꯏꯅꯦꯕ ꯄꯨꯂꯞ ꯑꯣꯏꯅ ꯃꯄꯨꯝ ꯑꯣꯏꯅ ꯇꯔꯥ ꯄꯨꯊꯣꯛꯑꯒ ꯂꯩꯕ ꯉꯝꯗꯕꯩ ꯋꯥꯅꯦꯕ ꯑꯩꯈꯣꯏꯅ ꯍꯣꯏ ꯊꯝꯃꯖꯦ ꯍꯣꯔꯦꯟ ꯍꯜꯂꯛꯒ ꯑꯃꯨꯛ ꯁꯅꯥ ꯖꯦ ꯎꯝ ꯊꯃꯦ ꯊꯃꯦ ꯍ